ꯍꯜꯂꯣ ꯍꯜꯂꯣ ꯍꯜꯂꯣ ꯍꯜꯂꯣ
ꯇꯥꯗꯕ꯭ꯔꯣ
ꯇꯕ꯭ꯔꯣ ꯍꯣꯏ ꯇꯥꯏꯌꯦ
ꯇꯥꯔꯦ ꯇꯨꯃꯤꯟ ꯂꯩꯔꯤꯗꯨꯅ
ꯍꯧꯖꯤꯛ ꯇꯥꯔꯕ꯭ꯔꯥ
ꯇꯥꯏꯌꯦꯕ ꯇꯥꯏꯌꯦꯕ
ꯑꯁ ꯑꯁꯨꯃꯥꯏ ꯇꯧꯕꯅꯦ ꯃꯔꯛ ꯃꯔꯛꯀꯣ ꯑꯁ ꯇꯜꯂꯦ
ꯅꯦꯠꯋꯥꯛꯅꯅꯦ ꯅꯦꯠꯋꯥꯛꯅ ꯑꯩꯗꯤ ꯅꯦꯠ ꯅꯨꯡꯉꯥꯏꯌꯦꯕ ꯃꯄꯥꯟꯗ ꯂꯩꯕꯒꯤ ꯅꯪ ꯋꯥꯏ ꯐꯥꯏ ꯄꯥꯏꯕ꯭ꯔꯣ
ꯍꯣꯏ ꯗꯤꯌꯥ
ꯑꯩꯁꯨ ꯋꯥꯏꯐꯥꯏ ꯅꯠꯇꯦ ꯑꯗꯨꯕꯨ ꯅꯦꯋꯥꯛꯇꯤ ꯅꯨꯡꯉꯥꯏꯌꯦꯕ
ꯎꯝ ꯍꯨꯝ ꯑꯩꯅ ꯍꯥꯏꯕꯗꯤꯀꯣ ꯅꯪꯒꯤ ꯅꯌꯥꯝꯕ ꯍꯥꯏꯕꯗꯣ ꯄꯣꯛꯃꯤꯟꯅꯕ꯭ꯔꯥ ꯅꯠꯇ꯭ꯔꯒ
ꯍꯣꯏ ꯄꯣꯛꯃꯤꯟꯅꯕ
ꯆꯣ
ꯏꯃꯥꯒꯤ ꯄꯨꯛꯅꯨꯡꯗꯒꯤ ꯄꯣꯛꯃꯤꯟꯅꯕ
ꯑꯁ ꯋꯥꯁꯤꯗꯤ ꯑ ꯑꯗꯨꯗꯤ ꯅꯣꯏꯁꯦ ꯀꯩꯅꯣꯅꯤꯅꯦ ꯃꯤ ꯌꯥꯝꯕ꯭ꯔꯥ ꯅꯣꯏꯁꯦ
ꯃꯤ ꯑꯍꯨꯝ
ꯑꯍꯨꯝ ꯑꯣ ꯑꯗꯨ ꯅꯆꯦ ꯅꯆꯦꯗꯤ ꯂꯩꯕ꯭ꯔꯣ ꯅꯅꯥꯎꯄꯤ ꯀꯣ ꯑꯣ ꯅꯅꯥꯎꯄꯤ
ꯎꯝ
ꯁꯛꯂꯛꯑꯣ ꯑꯩ ꯍꯣꯏ ꯏꯆꯦ ꯂꯩ ꯅꯪ ꯅꯪꯁꯦ ꯆꯍꯤꯁꯦ ꯀꯨꯟ ꯀꯨꯟ ꯃꯔꯤ ꯑꯣ ꯂꯦꯡꯒꯥꯅꯦ ꯑꯗꯨꯗꯤ
ꯑꯩꯈꯣꯏ ꯂꯦꯡꯒꯥꯅꯦꯕ ꯑꯗꯨ ꯅꯪꯅ ꯏꯅꯥꯎꯨꯄꯤꯈꯣꯏꯂꯦꯡꯒꯥ ꯑꯣꯏꯔꯝꯅꯤ ꯇ꯭ꯋꯦꯟꯇꯤ ꯆꯨꯝꯃꯦ ꯑꯗꯨꯗꯤ ꯏꯅꯥꯎꯕꯤ ꯑꯩꯈꯣꯏꯁꯨ ꯖꯥꯝ ꯖꯥꯝ ꯍꯥꯏꯌꯦ ꯀꯣꯂꯦꯖ ꯀꯥꯕ ꯍꯧꯈ꯭ꯔꯕꯅꯦꯕ ꯃꯣꯏ ꯃꯣꯏꯅ ꯀꯩꯅꯣꯗ ꯆꯟꯕ ꯗꯤ ꯑꯦꯝ ꯃꯅꯨꯡꯗ ꯆꯟꯕ
ꯑꯣ
ꯀꯣꯂꯦꯖ ꯆꯠꯄ ꯍꯧꯔꯝꯅꯤ
ꯑꯣ ꯑꯠꯆꯥꯥ ꯃꯣꯏꯗꯤ ꯀꯣꯔꯦꯁꯄꯣꯟꯗꯤꯡꯗ ꯀꯥꯗꯕꯩꯀꯣ ꯃꯣꯏ ꯁ꯭ꯀꯨꯜꯁꯦ ꯌꯎꯔꯝꯕꯅꯤꯗꯤ ꯍꯥꯟꯅ ꯍꯧꯕ
ꯔꯤꯒꯨꯂꯔꯗ ꯎꯝ ꯔꯤꯒꯨꯂꯔꯗ ꯀꯥꯒꯦꯅ ꯃꯥ ꯍꯥꯏ ꯑꯗꯨꯒ ꯑꯦꯛꯖꯥꯝ ꯀꯩꯀꯥ ꯌꯦꯡꯒꯦ ꯍꯥꯏ ꯊꯥꯅꯕ
ꯎꯝ ꯑꯁ ꯂꯥꯏꯔꯤꯛ ꯍꯥꯏꯕ ꯃ ꯑꯣꯏꯔꯝꯒꯅꯤ ꯑꯗꯨꯗꯤ
ꯈꯪꯗ꯭ꯔꯦ ꯂꯥꯏꯔꯤꯛ ꯄꯥꯅꯤꯡꯗꯦ ꯍꯥꯏꯕ ꯏꯟꯗꯦ
ꯍ ꯑꯗꯨꯗꯤ ꯃꯧ
ꯐꯨꯕꯁꯨ ꯌꯥꯗ ꯂꯩꯁꯥꯕꯤ ꯐꯥꯔꯦꯗꯣ
ꯀꯔꯤꯒꯤ ꯐꯨꯅꯣ ꯅꯪꯒꯤ ꯂꯩ ꯁꯥꯕꯤꯅꯩ
ꯑꯗꯨꯅꯦ ꯐꯨꯕ ꯌꯥꯗꯦꯕ
ꯀꯩꯕ
ꯂꯩꯁꯥꯕꯤ ꯐꯥꯔꯕꯗꯨꯕꯣ ꯆꯩꯔꯁꯨ ꯃꯆꯤꯟ ꯆꯤꯠ ꯆꯤꯠ ꯆꯤꯠ ꯆꯤꯠ ꯆꯤꯠ ꯉꯥꯅꯨꯗꯧꯅ ꯃꯆꯤꯟꯗ ꯆꯦ ꯆꯦ ꯆꯦꯠ ꯆꯦꯠ ꯈꯣꯡꯂꯛꯀꯅꯦꯕ ꯈꯪꯕ꯭ꯔꯥ ꯋꯥ ꯀꯥꯏꯗꯤ ꯈꯨꯝꯕ ꯉꯝ ꯄꯣꯠꯇꯦ ꯅꯨꯄꯤꯁꯦ ꯃꯇꯣꯝꯗ ꯍꯥ
ꯑꯥ
ꯏꯃꯥꯈꯣꯏꯅꯁꯨ ꯌꯥꯝ ꯂꯨꯅ ꯅꯨꯡꯁꯤꯡꯅ ꯇꯧꯕꯤꯌꯦ ꯑꯗꯨ ꯃꯊꯛꯇ ꯑꯩꯈꯣꯏꯅ ꯀꯥꯏꯔꯦ ꯇꯩꯕꯤ ꯌꯥꯄꯣꯠ ꯅꯠꯇꯦꯀꯣ
ꯑꯁ ꯇꯞ ꯆꯥꯏ ꯑꯁ ꯄꯥꯞꯃꯦ ꯗꯨꯝꯕꯅꯦ
ꯑꯩꯈꯣꯏ ꯑꯣꯏꯅ ꯈꯣꯟꯊꯤ ꯆꯥꯕ ꯑꯣꯏꯔꯝꯅꯤ ꯂꯥꯁꯇ ꯑꯩꯈꯣꯏ ꯑꯣꯏꯅ ꯈꯣꯟꯊꯤ ꯆꯥꯅꯦꯕ ꯑꯩꯈꯣꯏꯗ ꯅꯨꯄꯤ ꯌꯥꯝ ꯇꯥꯡꯉꯦ ꯅꯨꯄꯥ ꯅꯨꯄꯥꯅ ꯑꯌꯥꯝꯕꯅꯦꯕ
ꯎꯝ
ꯅꯨꯄꯤꯕꯨ ꯂꯨꯅ ꯇꯧꯕꯤꯌꯨꯅ ꯏꯃꯥꯈꯣꯏꯅꯁꯨ ꯍꯥꯏꯔꯛꯦꯅꯦ ꯂꯨꯅ ꯇꯧꯃꯟꯕꯩ ꯎꯁꯤꯠꯄꯤꯗ꯭ꯦꯅꯦ ꯑꯩꯈꯣꯏꯕꯨ
ꯁꯤꯠ ꯀꯗꯕ
ꯗꯗꯥ ꯁꯤꯐꯥꯎ ꯊꯤꯟꯕꯤꯌꯣ ꯇꯧꯕꯗꯣ ꯍꯣꯏ ꯊꯤꯟꯕꯤꯒꯦ ꯍꯜꯂꯛꯄꯗꯗꯤ ꯏꯃꯥꯟꯅꯕꯤ ꯈꯈꯣꯏ ꯂꯥꯛꯑꯒꯦꯀꯣ ꯅꯪ ꯊꯍꯟꯕꯤꯈ꯭ꯔꯣ ꯉꯥꯢꯒꯦ ꯉꯥꯢꯍꯜꯂꯒ
ꯑꯁ ꯄꯥꯝꯃꯦ ꯑꯗꯨꯒꯨꯝꯕꯗꯤ ꯃꯥꯅ ꯄꯨꯔꯥ ꯎ ꯀꯩꯅꯣꯅꯦꯕ ꯍꯥꯏꯗꯤ ꯅꯥꯏꯇꯣꯅꯣ ꯅꯨꯄꯤ ꯑꯣꯏꯕꯅꯤꯅꯀꯣ ꯀꯨꯁꯤ ꯑꯣꯏꯈ꯭ꯔꯦ
ꯑꯩ ꯀꯨꯁꯤꯅꯦ ꯅꯣꯏ ꯀꯅꯥꯝꯇ ꯗꯤꯁꯇꯔꯕ ꯇꯧꯔꯛꯀꯅꯣꯕꯗꯨꯅꯦ ꯃꯥꯒꯤꯗꯣ ꯑꯩꯨ ꯁꯤꯅꯤꯔ ꯎꯝ ꯅꯨꯄꯥꯒ ꯀꯣꯏꯕ ꯈꯪꯕꯗꯤ ꯐꯨꯔꯦ ꯇ꯭ꯋꯦꯟꯇꯤ ꯐꯣꯔ ꯌꯧꯗ꯭ꯔꯤꯉꯩꯗ ꯅꯨꯄꯥꯒ ꯀꯣꯏꯔꯝꯃꯗꯤ ꯀꯣꯂꯦꯖꯁꯨ ꯍꯥꯟꯅ ꯂꯣꯏꯁꯤꯟꯈꯤꯕꯌꯣ ꯍꯥꯏꯕꯅꯤ ꯑꯩꯅꯗꯤ
ꯑ
ꯍ ꯀꯣꯂꯦꯖ ꯇꯨꯁꯟ ꯕꯤꯗ ꯅꯨꯄꯥꯒ ꯀꯣꯏꯔꯒ ꯀꯅꯥ ꯈꯪ ꯆꯦꯟꯊꯣꯛ ꯆꯦꯟꯁꯤꯟ ꯇꯧꯔꯗꯤ ꯑꯩꯈꯣꯏꯗꯤ ꯃꯥꯡꯉꯦꯅ ꯅꯨꯄꯤ ꯑꯃꯁꯁꯨ ꯇꯥꯡꯅ ꯇꯥꯡꯅ ꯐꯪꯕꯅꯦ
ꯏꯁꯇ꯭ꯔꯤꯛ ꯑꯣꯏꯃꯗꯁꯨ ꯀꯣ ꯌꯥꯗꯕꯅꯦ
ꯅ ꯅꯨꯄꯤ ꯌꯥꯝꯅꯝ ꯅꯣ ꯃꯥꯂꯦ ꯅꯗꯤ ꯅꯣꯏ ꯄꯣꯛꯃꯤꯟꯅꯕꯗ ꯅꯨꯄꯤ ꯌꯥꯝꯝꯅꯦꯕ
ꯑꯩꯈꯣꯏ ꯃꯤ ꯑꯅꯤꯅꯦ ꯅꯨꯄꯤ ꯑꯗꯨꯒ ꯅꯨꯄꯥ ꯑꯃ
ꯅꯨꯄꯥꯅ ꯑꯃꯨꯛꯀ ꯇꯥꯡ ꯇꯥꯡꯅ ꯐꯪꯕ ꯅꯣꯏꯅ
ꯍꯣꯏ
ꯈꯣꯏꯅ ꯌꯥꯝꯅ ꯅꯨꯄꯤꯗꯅ ꯌꯥꯝ ꯂꯨꯅ ꯇꯥꯡꯅ ꯐꯪꯕ ꯅꯣꯏꯅ ꯄꯥꯗꯅ ꯌꯥꯝ ꯂꯨꯅ ꯇꯥꯡꯅ ꯐꯪꯕ ꯌꯥꯝ ꯈꯦꯠꯅꯩꯍꯦ ꯅꯣꯏꯁꯦ ꯅꯨꯄꯤ ꯑꯅꯤ ꯅꯨꯄꯥ ꯑꯃ ꯅꯠꯇ꯭ꯔꯣ
ꯍꯣꯏ
ꯅꯨꯄꯥꯅ ꯈ꯭ꯋꯥꯏ ꯑꯍꯜꯂꯣ
ꯑ ꯑꯉꯥꯡ ꯈ꯭ꯋꯥꯏꯗꯒꯤ ꯑꯉꯥꯡ
ꯈ꯭ꯋꯥꯏꯗꯒꯤ ꯑꯉꯥꯡ ꯑꯍꯟ ꯅꯠꯇꯕ ꯑꯉꯥꯡ
ꯍꯣꯏ ꯀꯥꯏꯅꯗꯕ ꯑꯉꯥꯡ
ꯅꯪꯅ ꯃꯌꯥꯏꯗ ꯂꯩꯕ ꯅꯠꯇ꯭ꯔꯣ
ꯑꯣ ꯌꯥꯏꯃꯅꯦ
ꯑꯁ ꯕꯦꯃꯅꯪ ꯁꯥꯊꯤ ꯑꯃꯅꯦꯕ ꯑꯩꯗꯧꯅ
ꯍꯣꯏ ꯈꯤꯇꯪꯗꯤ ꯇꯧꯕꯅꯦ ꯃꯤꯅ ꯍꯥꯏꯕꯅꯦ ꯈꯪꯗꯦ ꯏꯁ ꯏꯁꯥꯗꯤ ꯑꯗꯨꯒꯨꯝꯕ ꯅꯠꯇ꯭ꯔꯗꯤ ꯅ
ꯣꯝ ꯅꯇꯣꯝꯗꯗꯤ ꯅꯪꯁꯦ ꯑꯗꯨꯒꯨꯝꯕꯗꯨ ꯅꯠꯆꯗꯦ ꯌꯥꯝꯅ ꯑ ꯁꯤꯝꯄꯜꯒ ꯑꯣꯏ ꯍꯥ
ꯍꯣꯏ ꯑꯗꯨꯃꯥꯏꯅ ꯈꯜꯂꯦ ꯑꯗꯨ ꯃꯤꯅꯗꯤ ꯌꯥꯝ ꯍꯥꯏꯔꯛꯑꯦ ꯅꯪꯁꯦ ꯌꯥꯝ ꯀꯔꯤ ꯀꯔꯤ ꯑꯗꯨꯝ ꯆꯠꯊꯒꯨꯝꯕ ꯍꯣꯏ ꯍꯣꯏ ꯍꯣꯏ ꯑꯗꯨꯃꯣꯟꯅ ꯍꯥꯏꯌꯦ ꯈꯪꯗꯦ ꯑꯩꯉꯣꯟꯗ ꯑꯩꯗꯤ ꯈꯪꯗꯦꯀꯣ ꯑꯩꯗꯤ ꯑꯩ ꯀꯞ ꯃꯥꯟꯗꯦ ꯑꯩꯉꯣꯟꯗꯦ ꯑꯩ ꯏꯁꯥ ꯁꯤꯝꯄꯜꯅꯦ ꯑꯩ ꯂꯦꯝꯖꯩ ꯑꯗꯨꯃꯥꯏꯗꯤ ꯈꯜꯂꯦ
ꯃꯥꯅꯦ ꯃꯥꯅꯦ ꯑꯗꯣ ꯑꯗꯨꯃꯥꯏꯅ ꯑꯩꯁꯨ ꯈꯟꯕꯤꯈ꯭ꯔꯒꯦ ꯑꯗꯨꯗꯤꯀꯣ
ꯎ
ꯈꯟꯕꯤꯔꯦ ꯂꯥꯁꯇ ꯑꯣꯏꯅ ꯇꯅꯔ ꯂꯩꯔꯝꯁꯦ ꯅꯪꯁꯨ ꯆꯩꯆꯥꯥꯅꯤꯍꯦ ꯑꯩꯁꯨ ꯌꯥꯏꯃꯅꯦ ꯅꯪꯁꯨ ꯌꯥꯏꯃꯅꯦ
ꯎꯝ
ꯌꯥꯏꯕꯁꯦ ꯁꯥꯊꯤꯗ ꯁꯥꯊꯤ ꯍꯥꯏꯕꯅꯤꯍꯦ ꯑꯩ ꯏꯁꯥꯃꯛꯅꯁꯨ ꯈꯪꯖꯩꯗ
ꯅꯁꯥꯃꯛꯅꯁꯨ
ꯅꯪ ꯅꯁꯥꯃꯛꯅ ꯁꯤꯝꯄꯜ ꯑꯣꯏꯅ ꯈꯟꯖꯔꯁꯨ ꯑꯩꯒꯤꯗꯤ ꯌꯥꯏ ꯃꯁꯦ ꯀꯅꯥꯅꯣ ꯍꯥꯏꯕ ꯈꯪꯉꯦ ꯑꯦꯕ꯭ꯔꯤ ꯌꯥꯏꯃ ꯃꯥ ꯃꯣꯏꯒꯤ ꯏꯃꯨꯡꯗ ꯌꯥꯏꯃꯁꯦ
ꯍꯣꯏ
ꯁꯥꯊꯤꯗꯦꯕꯣ ꯒ꯭ꯌꯥꯟ ꯇꯥꯔꯛꯄ ꯃꯇꯝ ꯒ꯭ꯌꯥꯟ ꯇꯥꯔꯛꯄ ꯃꯇꯝꯗꯗꯤ ꯂꯩꯗ ꯂꯩꯕꯗꯤ ꯑꯗꯨ ꯃꯔꯛ ꯃꯔꯛꯊꯠꯅ ꯃꯛꯊꯠꯅ ꯍꯥꯏꯁꯤꯔꯥ ꯃꯌꯥꯏ ꯃꯌꯥꯏꯗꯗꯤ ꯀꯣꯆꯤꯗꯣ ꯀꯣꯠꯂꯝꯃꯒ ꯑꯗꯨꯝ ꯑꯐꯕ ꯑꯗꯨꯝ ꯇꯧꯔꯛꯅꯦꯕ ꯈꯪꯕ꯭ꯔꯥ
ꯎꯝ ꯎꯝ ꯎꯝ
ꯅꯪꯁꯨ ꯑꯗꯨꯃꯥꯏꯅ ꯇꯧꯔꯛꯀꯅꯦ ꯌꯦꯡꯉꯣꯀꯣ ꯍꯧꯖꯤꯛꯇꯤ ꯅꯪ ꯅꯧꯔꯤꯕꯩꯅꯤ ꯅꯃꯥꯟꯅꯕꯤꯁꯤꯡ ꯅꯪ ꯇꯤꯟꯅꯔꯛꯄ ꯃꯇꯝꯗ ꯑꯗꯨꯗꯨꯅꯤ꯫ ꯍꯤꯟꯖꯤꯜ ꯂꯛꯛꯇꯣꯏꯁꯦ ꯑꯗꯨꯏꯗꯣ ꯀꯣꯆꯤ ꯀꯣꯠꯂꯝꯕꯅꯤꯅ ꯇ꯭ꯋꯦꯟꯇꯤ ꯐꯥꯏꯚ ꯇ꯭ꯋꯦꯟꯇꯤ ꯁꯤꯛꯁ ꯌꯧꯕ ꯃꯇꯝꯗ ꯑꯗꯨꯝ ꯌꯦꯟ ꯇꯥꯕ ꯁꯥꯔꯛꯑꯅꯦꯕ ꯍꯦ ꯇꯣ ꯀꯣ ꯁꯤꯃꯥꯏ ꯍꯨꯁꯤꯅꯤ꯫ ꯐꯦꯛꯁꯅꯦ ꯁꯤꯗꯤ ꯈꯪꯑꯣ ꯅꯣꯛꯀꯅꯨ
ꯑꯁ ꯀꯤꯖꯩꯗꯨ ꯑꯗꯨꯗꯤ ꯑꯩ ꯑꯗꯨꯝ ꯅꯪꯅ ꯍꯥꯏꯕꯗꯣ ꯊꯣꯛꯇꯗꯉꯥꯏ ꯇꯧꯒꯅꯤ꯫
ꯉꯥꯏ ꯈꯔ ꯀꯟꯅ ꯈꯨꯔꯨꯝꯃꯣꯒꯣ ꯍꯥꯏꯕꯤ ꯁꯤꯅ ꯍꯥꯏꯕꯤꯗꯦ ꯍꯥꯏꯅꯤ
ꯊꯣꯛꯇꯅꯉꯥꯏ ꯇꯧꯕꯁꯤꯗ ꯇꯧꯒꯦꯅꯗꯤ ꯅꯪ ꯍꯥꯏꯕꯗꯣ ꯆꯨꯝꯍꯜꯂꯣꯏꯒꯦ ꯑꯩꯅ
ꯑꯗꯨ ꯇꯧꯍꯣꯜꯂꯣ ꯅꯠꯇ꯭ꯔꯗꯤ ꯎꯝ ꯃꯄꯥꯟ ꯅꯪ ꯑꯦꯚꯤꯌꯦꯁꯟꯒꯤ ꯄꯥꯁ ꯇꯧꯔꯤ ꯍꯥꯏ ꯃꯄꯥꯟꯗ ꯑꯗꯨꯝ ꯆꯠꯂꯗꯤ ꯂꯣꯏꯔꯦ꯫ ꯂꯣꯏꯔꯦ ꯍꯥꯏꯁꯤꯅꯦ ꯂꯥꯡꯅꯤꯡꯕ ꯀꯩꯀꯥ
ꯍꯥꯏꯅꯤꯡꯉꯥꯏꯅꯦ ꯫
ꯄꯦꯁꯦꯡꯕꯨꯗꯤ ꯂꯩꯗꯤ ꯂꯩꯅꯤꯡꯉꯥꯏꯅꯤꯅꯦ ꯑꯩꯁꯨ ꯏꯃꯥꯟꯅꯕꯤ ꯃꯌꯥꯝ ꯆꯠꯂ ꯂꯩꯑꯦ ꯑꯩꯈꯣꯏ ꯌꯨꯝ ꯊꯪꯅꯕꯗꯁꯨ ꯅꯨꯄꯤ ꯑꯃ ꯃꯣꯏ ꯏꯚꯦꯁꯟ ꯆꯠꯂꯒ ꯀꯩꯀꯥ ꯇꯧꯔ ꯂꯩꯌꯦ꯫ ꯃꯣꯏꯁꯨ ꯂꯥꯏꯟ ꯇ ꯃꯥꯅ ꯂꯩꯑꯕ ꯑꯗꯨ ꯃꯣꯏꯒꯤ ꯃꯇꯧꯗꯨ ꯌꯦꯡꯗꯨꯅ ꯈꯤꯔꯦꯕ꯫
ꯃꯣꯏꯁꯨ ꯀ꯭ꯂꯥꯁ ꯇꯨꯋꯦꯜ ꯂꯣꯏꯒ ꯀ꯭ꯂꯥꯁ ꯇꯨ ꯂꯣꯏꯕꯒ ꯑꯗꯨꯝ ꯕꯤ ꯑꯦꯗ ꯀꯣꯔꯦꯁ ꯐꯣꯟꯗ ꯊꯝꯃꯤꯅ ꯑꯕꯦꯁꯪꯒꯤꯗꯨꯃꯛꯇ ꯍꯣꯠꯅ ꯍꯣꯠꯅꯔꯒ ꯂꯥꯁꯇ꯭ ꯑꯕꯤꯁꯟꯁꯦ ꯑꯃꯅꯤ ꯑꯅꯤ ꯑꯍꯨꯝ ꯑꯗꯨꯝ ꯇ꯭ꯔꯥꯏ ꯇꯧꯕ ꯌꯥ ꯍꯥꯏꯗꯤ ꯑꯦꯛꯁꯄꯤꯔꯟꯁꯁꯦ ꯑꯗꯨꯃꯛꯁꯨ ꯇꯧꯗꯤ ꯇꯧꯗꯕꯅꯦꯕ ꯃꯣꯏꯁꯦ ꯂꯥꯁꯇꯗꯤ ꯊꯣꯛꯈ꯭ꯔꯕ ꯏꯕꯤꯁꯟꯒꯤ ꯃꯣꯏ ꯃꯣꯏ ꯀꯥꯏꯔꯥꯏ ꯑꯩ ꯑꯌꯦꯁ ꯇꯦ꯫ ꯅꯨꯄꯥꯒꯤꯗꯤ ꯍꯥꯏ ꯌꯥꯔꯣꯏ ꯐꯥꯏꯚ ꯄꯣꯏꯟ ꯁꯕꯦꯟ ꯑꯩꯠ ꯌꯧꯗꯗꯤ ꯌꯥꯔꯣꯏ꯫
ꯑꯣ
ꯅꯨꯄꯤ ꯅꯣꯏꯒꯤꯗꯤ ꯌꯥꯔꯦ ꯆꯞ ꯆꯥꯕ ꯍꯥꯏꯅꯦ ꯐꯥꯏꯚ ꯄꯣꯏꯟ ꯐꯣꯔ ꯐꯥꯏꯚ ꯄꯣꯏꯟ ꯐꯥꯏꯚ ꯐꯥꯏꯚ ꯄꯣꯏꯟ ꯁꯤꯛꯁ ꯑꯗꯨꯝ ꯃꯊꯛꯇꯇꯩꯒꯤꯗꯤ ꯑꯗꯨꯝ ꯌꯥꯔꯦ ꯅꯨꯄꯤꯈꯣꯏꯁꯨ ꯑꯗꯨ ꯑꯩꯅ ꯍꯥꯏꯅꯤꯡꯕꯗꯤ꯫ ꯃꯣꯏ ꯌꯦꯡꯕꯗ ꯀꯤꯔꯦꯕ ꯃꯣꯏꯗꯤ ꯀꯟꯇ꯭ꯔꯤꯗ ꯑꯗꯨꯝ ꯆꯂꯦ ꯀꯣꯏꯂꯦ꯫ ꯑꯗꯨꯝ ꯀꯣꯏꯔꯦ ꯆꯠꯄꯅꯤꯅ ꯏꯌꯥꯔ ꯏꯟꯗꯤꯌꯥ ꯃꯅꯨꯡꯗ ꯃꯣꯏ ꯐꯪꯉ꯭ꯔꯕꯅꯤꯅ ꯀꯣꯏꯕ ꯐꯪꯕ ꯆꯠꯄ ꯈꯛꯇ ꯇꯧꯕꯗꯣ ꯂꯥꯛ ꯌꯥꯝꯅ ꯀꯃꯥꯏ ꯍꯥꯏꯅꯤ꯫ ꯌꯥꯝꯅ ꯁꯥꯏ ꯀꯩꯅꯣ ꯍꯥꯏ ꯍꯩꯩꯇ꯭ꯔꯦ ꯑꯩꯁꯨ
ꯑꯌꯥ
ꯅꯨꯄꯤꯒꯤ ꯃꯒꯨꯟ ꯍꯥꯏꯕ ꯇꯥꯔꯦꯅꯦ ꯃꯥꯡꯉꯦꯕ
ꯀꯩꯅꯨꯡꯒꯤ ꯂꯝ ꯀꯣꯏꯕꯗꯨꯕꯨ
ꯂꯝ ꯀꯣꯏꯕꯒꯤ ꯅꯠꯇꯕ ꯐꯤꯖꯣꯜ ꯆꯥꯛꯆꯥ ꯑꯗꯨꯋꯥꯏꯒꯤ ꯃꯇꯥꯡꯗ ꯍꯥꯏꯁꯤꯔꯥ
ꯑꯣ ꯍꯣꯏ ꯍꯣꯏ ꯆꯨꯝꯃꯦ꯫ ꯑꯗꯨꯒꯨꯝꯕꯗꯤꯀꯣ ꯍꯥꯏꯕꯗꯤ ꯂꯥꯏꯛ ꯃꯄꯥꯟ ꯂꯝꯅ ꯂꯩꯕ ꯀꯥꯟꯗꯗꯤ ꯍꯣꯏ ꯃꯣꯏ ꯇꯧꯅꯕꯗꯣ ꯑꯗꯨꯗ ꯇꯧꯁꯅꯣ ꯑꯗꯨꯕꯨ ꯁꯤꯗ ꯂꯥꯛꯄ ꯀꯥꯟꯗꯗꯤ꯫ ꯑꯁꯤꯗ ꯍꯣꯏ ꯑꯁꯤꯗꯗꯤ ꯑꯗꯨꯝ ꯑꯩꯈꯣꯏ ꯆꯠꯅꯕꯤꯗꯣ ꯍꯣꯏ꯫
ꯑꯗꯨ ꯑꯗꯨ ꯇꯧꯍꯟꯅꯤꯡꯗꯕ
ꯆꯨꯝꯕꯅꯦ ꯍꯥꯏꯕꯗꯤ ꯃꯇꯝ ꯃꯇꯝ ꯆꯥꯅ ꯍꯥꯞꯅꯉꯥꯏꯅꯦꯕ ꯎꯝ ꯃꯤꯠ ꯇꯧꯐꯝꯅ ꯇꯧꯅꯉꯥꯏꯅꯤ ꯑꯗꯨ ꯑꯁ꯭ꯋꯥꯏꯗ ꯃꯤ ꯑꯗꯨꯝ ꯇꯧꯅꯗ꯭ꯔꯗꯤ ꯇꯧꯒꯗꯕꯅꯦ ꯑꯗꯨꯒꯨꯝꯕꯗꯤ
ꯎꯝ ꯑꯗꯨꯕꯨꯗꯤ ꯆꯨꯝꯃꯦ꯫ ꯇꯧꯒꯅꯣ ꯍꯥꯏꯕꯗꯤ ꯅꯠꯇꯕ ꯑꯗꯨꯕꯨ ꯃꯁꯥ ꯃꯁꯥꯅ ꯑꯗꯨꯝ ꯈꯪꯉꯣ ꯍꯥꯏꯕꯀꯣ ꯇꯧꯕ ꯀꯥꯏꯗꯦ ꯃꯆꯥ ꯃꯁꯥꯒꯤꯅꯦ ꯃꯥ ꯃꯥ ꯃꯥꯅ ꯃꯥꯅ ꯇꯧꯕ ꯃꯥꯅ ꯐꯪꯖꯕ ꯍꯥꯏꯕꯗꯨꯅꯦꯕ ꯑꯗꯨꯕꯨ
ꯑꯗꯨꯅꯦ ꯃꯥꯅ ꯃꯥꯡꯖꯕꯅꯦ ꯑꯗꯨꯗꯤꯀꯣ
ꯎꯝ ꯑꯩꯈꯣꯏ ꯈ꯭ꯔꯤꯁꯇꯦꯟ ꯃꯆꯥꯅ ꯀꯗꯥꯏꯗ ꯕꯤꯀꯤꯅꯤ ꯍꯥꯞꯄꯒ ꯆꯠꯂꯗꯤ ꯐꯖꯗ꯭ꯔꯦꯍꯦ
ꯑꯗꯨꯅꯦ
ꯑꯗꯨꯅꯤ ꯍꯥꯏꯔ ꯅꯪꯁꯨ ꯂꯥꯁꯠꯇ ꯇꯧꯅꯤꯒꯣ
ꯑ ꯇꯧꯗꯦ ꯇꯧꯗꯦ ꯑꯁꯦꯡꯕ ꯑꯩꯗꯤ ꯑꯗꯨꯒꯨꯝꯕꯗꯤ ꯍꯥꯏꯗꯤ ꯈꯪꯉꯦ ꯑꯩ ꯏꯃꯥꯁꯨ ꯆꯔꯆꯀꯤ ꯂꯤꯗꯔꯅꯤꯅꯀꯣ ꯑꯗꯨꯝ ꯇꯥꯛꯑꯦ
ꯐꯠꯇꯦꯅ ꯍꯥꯏꯌꯦ ꯋꯥꯅꯤꯗ ꯑꯩꯈꯣꯏ ꯃꯥ ꯆꯔꯆꯀꯤ ꯄꯨꯔꯤ ꯍꯧꯖꯤꯛ
ꯎꯝ ꯑꯁ ꯑꯗꯨꯃꯥꯏꯅ ꯏꯃꯥꯁꯨ ꯑꯗꯨꯃꯥꯏꯅ ꯄꯥꯏꯕꯅꯤꯅꯀꯣ ꯑꯁꯤꯗ ꯑꯩꯈꯣꯏꯅ ꯇꯧꯅꯤꯡꯕ ꯀꯣ ꯑꯩꯕꯨꯗꯤ ꯆꯔꯆ ꯆꯠꯂꯣꯏꯅ ꯑꯁ ꯇꯨꯝꯃꯒ ꯂꯩꯕ ꯐꯥꯎꯁꯨ ꯌꯥꯗꯝꯕꯅꯦꯍꯦ ꯏꯃꯥꯗꯤ ꯑꯁ ꯑꯩꯅ ꯑꯁꯤꯗ ꯇꯧꯕ ꯀꯥꯟꯗ ꯅꯪ ꯏꯆꯥ ꯅꯨꯨꯄꯤ ꯅꯪꯅ ꯑꯁꯤꯗ ꯌꯨꯝꯗ ꯑꯗꯨꯃꯥꯏꯅ ꯇꯧꯔꯗꯤ ꯃꯤꯅ ꯀꯔꯤ ꯍꯥꯏꯅ ꯌꯥꯏ ꯑꯗꯨꯒ ꯑꯣ ꯑꯗꯨꯝ ꯆꯩꯕꯅꯦ ꯌꯥꯝ ꯑꯗꯨꯒꯤ ꯆꯔꯁ ꯏꯁꯀꯤꯞ ꯁꯨꯝ ꯇꯧ ꯇꯧꯗ꯭ꯔꯤ ꯑꯩ
ꯑꯁꯦꯡꯕ꯭ꯔꯣ ꯃꯣꯔꯅꯤꯡ ꯏꯚꯤꯅꯤꯡ ꯃꯣꯔꯅꯤꯡ ꯏꯚꯤꯅꯤꯡ ꯑꯗꯨꯝ ꯆꯠꯄ꯭ꯔꯣꯕ
ꯍꯣꯏ ꯃꯦꯔꯅꯤꯡ ꯏꯚꯤꯅꯤꯡ ꯃꯣꯔꯅꯤꯡ ꯏꯚꯤꯅꯤꯡ ꯂꯩꯕꯅꯦ ꯑꯩꯈꯣꯏꯁꯨ